ꯎꯝ ꯍꯜꯂꯣ
ꯎꯝ ꯍꯂꯣ ꯍꯂꯣ ꯁꯤꯁꯇꯔ ꯇꯥꯕ꯭ꯔꯣ
ꯎꯝ ꯍꯜꯂꯣ
ꯇꯥꯔꯕꯣ
ꯑꯥ ꯇꯥꯕ꯭ꯔꯥ ꯑꯩꯅ ꯉꯥꯡꯕꯗꯨ
ꯇꯥꯏꯌꯦ ꯇꯥꯏꯌꯦ ꯑꯩꯅ ꯑꯩꯅ ꯉꯥꯡꯕꯁꯤ ꯇꯥꯕ꯭ꯔꯣ
ꯑꯣ ꯇꯥꯏ ꯍꯣꯏ ꯆꯥꯛ ꯆꯥꯈ꯭ꯔꯦ
ꯆꯥꯛ ꯆꯥꯔꯤ ꯅꯪ ꯆꯥꯔꯕꯣ
ꯎꯝ ꯍꯣꯏ ꯆꯥꯈ꯭ꯔꯦ
ꯀꯩ ꯏꯟꯁꯥꯡ ꯆꯥꯔꯕ
ꯑꯥ ꯑꯩꯈꯣꯏꯗꯨ ꯑꯣꯛꯁꯥ ꯆꯥꯏꯌꯦ
ꯑꯦ ꯑꯍꯥꯎꯕꯅꯦ ꯍꯦ ꯑꯗꯨꯗꯤ
ꯎꯝ ꯑꯥ ꯅꯣꯏ ꯆꯥꯈ꯭ꯔꯕ꯭ꯔꯥ
ꯆꯥꯔꯦ ꯑꯗꯣ ꯑꯩꯈꯣꯏꯗꯤ ꯑꯣꯛꯁꯥ ꯆꯥꯗꯦ
ꯅꯣꯏ ꯕꯣꯜ ꯌꯦꯡꯗꯦ
ꯕꯣꯜꯁꯦ ꯌꯦꯡꯗꯤ ꯌꯦꯡꯉꯦ ꯑꯗꯣ ꯎꯝ ꯂꯣꯏ ꯃꯦꯠꯁ ꯂꯣꯏ ꯁꯨꯅꯕꯗꯤ ꯌꯦꯡꯗꯦ ꯅꯪꯗꯤ ꯂꯣꯏ ꯁꯨꯅꯕ ꯌꯦꯡꯕ꯭ꯔꯥ
ꯎꯝ ꯀꯅꯥ ꯁꯞꯄꯣꯔꯠ ꯇꯧꯕ꯭ꯔꯥ
ꯑꯩꯗꯤ ꯖꯔꯃꯅꯤꯒꯤ ꯐꯦꯟꯅꯦ ꯑꯁꯦꯡꯕꯗꯤ ꯑꯗꯣ ꯔꯣꯅꯥꯜꯗꯣꯁꯨ ꯄꯥꯝꯃꯦ
ꯑꯅꯤꯃꯛ ꯁꯤꯈ꯭ꯔꯦ
ꯑꯅꯤꯃꯛ ꯂꯣꯏꯒ꯭ꯔꯦ ꯅꯪꯗꯤ
ꯑ ꯑꯔꯖꯦꯟꯇꯤꯅꯥ ꯒ ꯁ꯭ꯄꯦꯟ
ꯎꯝ ꯑꯗꯨꯗꯤ ꯑꯩꯈꯣꯏꯒꯤ ꯔꯥꯏꯕꯦꯜꯂꯥ
ꯃꯥꯟꯅꯦ ꯑꯗꯨ ꯉꯥꯏꯕꯅꯦ ꯑꯩꯈꯣꯏꯗꯤ ꯉꯁꯤ ꯅꯥꯏꯟ ꯊꯥꯔꯇꯤꯗ ꯊꯣꯛꯀꯗꯧꯕꯗꯣ
ꯐꯩ ꯐꯩ ꯀꯥ ꯀꯥꯕꯥ ꯑꯣꯏꯖꯧ ꯍꯣꯔꯦꯟ
ꯎꯝ ꯍꯣꯏ
ꯏꯖꯤꯞꯀ ꯏꯖꯤꯞ ꯏꯖꯤꯞꯀ ꯇꯥꯕꯗꯤ ꯀꯥꯒꯗꯧꯕꯗꯤ ꯃꯥꯜꯂꯦ ꯑꯗꯨ ꯑꯗꯣ ꯍꯥꯏꯕꯗꯤ ꯉꯝꯗꯦꯀꯣ
ꯍꯩꯇꯕ꯭ꯔꯥ ꯃꯣꯏꯗꯨ
ꯑꯥꯔꯖꯦꯟꯇꯤꯅꯥꯒꯤ ꯏꯁꯀ꯭ꯋꯥꯠꯀ ꯌꯦꯡꯅꯔꯗꯤ ꯃꯣꯏꯅ ꯈꯔ ꯁꯣꯟꯗ꯭ꯔꯣ ꯏꯖꯤꯞ ꯏꯖꯤꯞꯀꯤ ꯏꯁꯀ꯭ꯋꯥꯠꯇꯗꯤ ꯈꯔ ꯀꯩꯅꯣ ꯑꯣꯏꯗ꯭ꯔꯣ ꯑꯥꯔꯖꯦꯟꯇꯤꯅꯥꯅ ꯍꯦꯟꯗ꯭ꯔꯣ ꯌꯥꯝꯅ
ꯈꯪꯗꯦ ꯑꯩꯗꯤ ꯌꯦꯡꯗꯦ ꯑꯗꯨ ꯃꯣꯏꯅ ꯊꯣꯛꯄ ꯀꯥꯟꯗ ꯈꯛꯇ ꯌꯦꯡꯉꯦ ꯑꯗꯨ ꯃꯣꯏ ꯃꯣꯏ ꯑ ꯃꯣꯏꯁꯨ ꯑꯕꯗꯨꯨ
ꯃꯤ ꯍꯩꯗꯅ ꯀꯩꯅꯣ ꯄ꯭ꯔꯤꯀ꯭ꯋꯥꯇꯔ ꯆꯪꯉꯛꯏꯗꯨꯗꯤ
ꯍꯥꯥ
ꯍꯩꯕꯒꯤꯅꯦ ꯔꯥꯎꯟ ꯑꯣꯐ ꯁꯤꯛꯁꯇꯤꯟ ꯆꯪꯉꯛꯏꯗꯣ
ꯏꯖꯤꯞꯇꯣ ꯏꯖꯤꯞꯇꯣ ꯕꯣꯜ ꯍꯩꯕꯒꯤ ꯄ꯭ꯔꯤꯀ꯭ꯋꯥꯇꯔ ꯐꯥꯏꯅꯦꯜ ꯆꯪꯉꯛꯄꯅꯦꯕ
ꯒ꯭ꯌꯥꯟ ꯇꯥꯕ꯭ꯔꯣ ꯎꯝ ꯑꯗꯨ ꯀꯩꯅꯣꯁꯨ ꯃꯣꯏ ꯏꯪꯂꯤꯁ ꯄ꯭ꯔꯤꯃꯤꯌꯔ ꯂꯤꯒ ꯌꯦꯡꯕ꯭ꯔꯣ
ꯑꯍ ꯌꯦꯡꯗꯦ ꯋꯥꯜ ꯀꯞ ꯉꯥꯛꯇꯅꯦ ꯑꯩꯈꯣꯏ ꯑꯩꯅ ꯑꯩꯈꯣꯏꯅ ꯌꯦꯡꯕꯗꯤ
ꯏꯪꯂꯤꯁ ꯄ꯭ꯔꯤꯃꯤꯌꯔ ꯂꯤꯒ ꯌꯦꯡꯉꯗꯤ ꯏꯖꯤꯞꯀꯤ ꯏꯁꯇꯥꯔ ꯄ꯭ꯂꯦꯌꯔ ꯑꯃ ꯌꯥꯎꯕꯅꯦꯕ ꯃꯣꯍꯥꯃꯠ ꯁꯂꯥ ꯅꯥ ꯍꯩꯕꯅꯦ ꯍꯦ ꯏꯁꯇꯥꯔꯅꯤ ꯏꯪꯂꯤꯁ ꯄ꯭ꯔꯤꯃꯤꯌꯔ ꯂꯤꯒꯀꯤꯗꯤ ꯃꯥ ꯌꯥꯝ ꯍꯩꯕꯅꯦ ꯒꯣꯜ ꯌꯥꯝ ꯆꯟꯕꯅꯦ
ꯑ ꯑꯗꯣꯝꯁꯤ ꯌꯥꯎꯒꯦꯔꯣ
ꯌꯥꯎ ꯔꯛ ꯀꯅꯤ ꯑꯗꯨ ꯅꯣꯏꯁꯨ ꯃꯦꯁꯤ ꯌꯥꯎꯗꯥꯏꯅꯦ
ꯍꯣꯏ
ꯅꯪ ꯆꯦꯍꯤ ꯀꯌꯃꯨꯛ ꯁꯨꯔꯒꯦ
ꯇ꯭ꯋꯦꯟꯇꯤ ꯐꯣꯔ
ꯀꯩꯅꯣꯅꯦꯩꯍꯥꯏꯁꯦ ꯅꯪꯒ ꯑꯩꯒ ꯅꯪꯒ ꯑꯩꯒ ꯆꯞ ꯃꯥꯟꯅꯩꯅꯦ
ꯑꯣ ꯑꯥ ꯅꯪꯁꯨꯔꯣ
ꯑꯩꯁꯨ ꯆꯞ ꯃꯥꯟꯅꯩ ꯏꯕꯅꯤ ꯑꯩꯁꯨ ꯑꯩꯁꯨ ꯇ꯭ꯋꯦꯟꯇꯤ ꯐꯣꯔꯅꯦ
ꯑꯗꯨꯅ ꯈꯨꯟꯗꯤ ꯑꯍꯟ ꯃꯥꯜꯂꯦ
ꯈꯣꯟ ꯑꯍꯟ ꯃꯥꯜꯂꯦ
ꯍꯣꯏ
ꯈꯪꯗꯦꯗ ꯑꯗꯨꯗꯤ ꯑꯩ ꯈꯣꯟꯖꯦ ꯌꯥꯝ ꯑꯍꯟ ꯌꯥꯝ ꯃꯥꯜꯂꯕ꯭ꯔꯅꯦ
ꯎꯝ ꯌꯥꯝ ꯑꯍꯟꯕꯨꯗꯤ ꯃꯥꯟꯗꯦ ꯑꯗꯨꯁꯨ ꯑꯥ ꯑꯩꯉꯣꯟꯗ ꯁꯤꯅꯤꯌꯔ ꯃꯥꯟꯕꯗꯣ
ꯅꯪ ꯇ꯭ꯋꯦꯟꯇꯤ ꯐꯣꯔ ꯑꯣꯏꯔꯗꯤ ꯑꯩꯒ ꯆꯞ ꯃꯅꯩꯅꯦ
ꯑꯗꯨꯗꯤ ꯅꯪ ꯅꯪꯅ ꯁꯞꯄꯣꯠ ꯇꯧꯕꯗꯨ ꯑꯅꯤꯃꯛ ꯁꯤꯈ꯭ꯔꯕꯅꯤꯅ ꯅꯪ ꯌꯦꯡꯂꯔꯣꯏ
ꯑꯩ ꯌꯦꯡꯅꯤ
ꯍꯥꯥ
ꯑꯩ ꯌꯦꯡꯅꯤꯡꯌꯦ
ꯉꯔꯥꯡ ꯌꯦꯡꯕ꯭ꯔꯥ
ꯪꯉꯔꯥꯡ ꯂꯣ
ꯑꯥ
ꯉꯔꯥꯡ ꯑꯩ ꯌꯦꯡꯗꯦ
ꯑꯕ꯭ꯔꯣꯠ ꯑꯕ꯭ꯔꯣꯠ ꯗꯨꯕꯥ ꯈꯣꯏ ꯊꯣꯛꯄꯗꯣ
ꯎꯝ ꯄꯣꯔꯇꯨꯒꯜ ꯏꯁꯄꯦꯟꯗꯣ
ꯑꯥ
ꯑꯩꯗꯣ ꯀꯩꯅꯣ ꯇꯧꯕ ꯉꯔꯥꯡꯗꯣ ꯍꯛꯆꯥꯡ ꯈꯔ ꯅꯨꯡꯉꯥꯏꯇꯕ ꯑꯗꯨꯒꯤ ꯉꯟꯅ ꯇꯨꯝꯊꯣꯛꯑꯕ
ꯉꯁꯤꯗꯤ ꯌꯦꯡꯒꯦꯔꯥ
ꯉꯁꯤꯁꯨ ꯈꯣꯏ ꯌꯦꯡꯒꯦ ꯉꯁꯤꯗꯤ ꯍꯛꯆꯥꯡ ꯈꯔ ꯅꯨꯡꯉꯥꯏꯔꯦ ꯉꯁꯤꯗꯤ ꯌꯦꯡꯗꯣꯏꯅꯦ
ꯀ
ꯅꯪ ꯅꯪꯅ ꯈ꯭ꯋꯥꯏꯗꯩ ꯄꯥꯝꯕ ꯄ꯭ꯂꯦꯌꯔꯁꯦ ꯃꯦꯁꯤ ꯑꯣꯏꯕ꯭ꯔꯣ
ꯍꯣꯏ ꯃꯦꯁꯤꯁꯦ ꯍꯣꯏ ꯃꯦꯁꯤꯗꯣ ꯑꯗꯨꯝ ꯅꯨꯡꯁꯤꯕ
ꯀꯌꯥꯝ ꯅꯨꯡꯁꯤꯒꯦ ꯍꯥꯏꯁꯤꯕꯣ ꯅꯣꯏ ꯁ꯭ꯏꯗꯩ ꯍꯦꯟꯅ ꯅꯨꯡꯁꯤꯕ꯭ꯔꯣ
ꯑꯥ ꯀꯔꯤꯔꯥ ꯑꯗꯨꯝ ꯃꯥꯒꯤ ꯑꯦꯛꯇꯤꯡꯒꯨꯝꯕꯗꯣ
ꯃꯏ ꯑꯦꯇꯤꯆꯨꯠꯇꯣ
ꯍꯣꯏ
ꯎꯝ
ꯑꯗꯣ ꯏꯁꯄꯦꯟꯗꯗꯤ ꯂꯦꯃꯤꯟꯗꯣ ꯐꯖꯩꯀꯣ
ꯍꯣꯏꯅꯦ ꯐꯖꯩꯅꯦ ꯃꯕꯨꯗꯤ ꯏꯁꯇꯥꯔꯅꯤ ꯀꯩꯅꯣ
ꯃꯦꯝꯃꯥꯔꯁꯨ ꯑꯗꯨꯝ ꯁꯞꯄꯣꯔꯠ ꯇꯧꯕꯅꯦ ꯑꯗꯨꯝ ꯉꯝꯗ꯭ꯔꯦ
ꯅꯦꯃꯥꯔ ꯍꯣꯏ ꯅꯦꯃꯥꯔꯁꯨ ꯑꯩꯈꯣꯏꯁꯨ ꯄꯝꯃꯦ ꯑꯗꯨ ꯎꯄꯏ ꯂꯩꯇꯦ
ꯑꯣ ꯅꯪꯅ ꯄꯥꯝꯕꯗꯤ ꯔꯣꯅꯜꯗꯣ
ꯑꯩꯒꯤ ꯈ꯭ꯋꯥꯏꯗꯒꯤ ꯄꯥꯝꯕꯗꯤ ꯑꯣꯖꯤꯜꯅꯤ ꯑꯣꯖꯤꯜ ꯈꯪꯕ꯭ꯔꯥ
ꯑ
ꯖꯔꯃꯅꯤꯒꯤ ꯃꯤ ꯁꯣꯠ ꯑꯣꯖꯤꯜ ꯈꯪꯕ꯭ꯔꯣ
ꯃꯁꯛ ꯎꯔꯗꯤ ꯈꯪꯒꯗꯕ ꯃꯤꯡꯗꯤ ꯑꯗꯨꯝ ꯇꯥꯕꯒꯨꯝ ꯇꯧꯈ꯭ꯔꯦꯑꯗꯨꯗꯣ ꯑꯗꯨꯝ ꯃꯤꯅ ꯃꯤꯅ ꯄꯥꯝꯕꯗꯣ ꯑ ꯖꯔꯃꯅꯤ ꯍꯣꯏꯁꯨ ꯃꯣꯏꯁꯨ ꯋꯥꯔ ꯀꯞ ꯀꯨꯝꯕ ꯗꯤ ꯉꯝꯈ꯭ꯔꯕ ꯃꯥꯜꯂꯦꯀꯣ
ꯑꯦ ꯀꯩꯅꯣ ꯍꯥꯏꯁꯤꯕꯨ ꯕ꯭ꯔꯥꯖꯤꯜꯅ ꯃꯉꯥꯔꯛ ꯉꯝꯃꯕꯅꯦ ꯖꯔꯃꯅꯤꯅ ꯃꯔꯤ
ꯑꯥ ꯑꯗꯣ ꯃꯣꯏꯒꯤꯀꯥꯟꯗ ꯌꯦꯡꯗꯕ ꯑꯩꯈꯣꯏꯗꯨ
ꯑꯣ ꯍꯣꯏꯗ ꯑꯉꯥꯡ ꯑꯣꯏꯔꯤ ꯇꯧꯅꯤ
ꯑ ꯑꯅꯤꯔꯛ ꯉꯛꯇ ꯑꯣꯏꯌꯦ ꯑꯩꯈꯣꯏꯅ ꯌꯦꯡꯕꯗꯣ ꯗꯤꯁꯤꯌꯔꯒ ꯑꯍꯟꯕꯗꯣ ꯅꯍꯥꯟꯒꯤꯗꯣ
ꯃꯃꯥꯡꯒꯤꯗꯣ
ꯑꯥ ꯃꯃꯥꯡꯒꯤꯗꯣ
ꯃꯦꯁꯤ ꯑꯣꯏꯅ ꯂꯧꯕꯗꯣ ꯋꯥꯔꯜ ꯀꯞ ꯎꯝ
ꯑꯩꯈꯣꯏꯗꯤ ꯑꯩꯅ ꯐꯖ ꯑꯩꯅ ꯈꯔ ꯈꯔ ꯌꯦꯡꯕ ꯍꯩꯔꯛꯄꯗꯤ ꯇꯨ ꯊꯥꯎꯖꯟ ꯇꯦꯟꯗ ꯏꯁꯄꯦꯟꯅ ꯂꯧꯕꯗꯣ ꯏꯁꯄꯦꯟꯅ ꯋꯤꯟꯅꯔ ꯑꯣꯏꯕꯗꯣ ꯑꯗꯨꯏ ꯆꯍꯤꯗꯨꯗ ꯀꯥꯕꯣꯛ ꯀꯥꯕꯣꯛ ꯌꯦꯡꯕ ꯍꯩꯔꯛꯑꯦ ꯑꯗꯨꯝ ꯀꯥꯟꯗ ꯑꯩꯗꯣ ꯀ꯭ꯂꯥꯁ ꯊ꯭ꯔꯤ ꯀꯥꯔꯤꯕ ꯑꯗꯨꯒꯥ
ꯀ꯭ꯂꯥꯁ ꯎꯝ ꯑꯣꯗꯣ ꯅꯪ ꯌꯦꯡꯕ ꯍꯩꯕ꯭ꯔꯣ
ꯑꯗꯨꯝ ꯈꯔ ꯈꯔ ꯍꯩꯔꯛꯑꯦ ꯑꯗꯨꯗ ꯑꯗꯨꯝ ꯀꯥꯟꯗꯒꯤ ꯑꯗꯨꯒ ꯇꯨ ꯊꯥꯎꯖꯟ ꯐꯣꯔꯇꯤꯟꯒꯤ ꯋꯥꯔꯜ ꯀꯞꯇꯨ ꯖꯔꯃꯅꯤꯅ ꯂꯧꯕꯗꯣ ꯖꯔꯃꯅꯤꯅ ꯋꯤꯟꯅꯔ ꯑꯣꯏꯕ ꯍꯣꯏ ꯖꯔꯃꯅꯤꯅ ꯋꯤꯟꯅꯔ ꯑꯣꯏꯌꯦꯕꯀꯣ
ꯎꯝ
ꯇꯨ ꯊꯥꯎꯖꯟ ꯐꯣꯔꯇꯤꯟꯒꯤ ꯋꯥꯔꯜ ꯀꯞꯇ ꯑꯗꯨꯗꯗꯤ ꯐꯖꯅ ꯌꯦꯡꯕ ꯍꯩꯔꯦ
ꯍꯣꯏ ꯑꯗꯨꯗꯤ ꯄꯣꯔꯇꯨꯒꯜꯈꯣꯏꯁꯦ ꯂꯧꯗꯦ
ꯄꯣꯔꯇꯨꯒꯜ ꯑꯩꯈꯣꯏꯗꯤ ꯂꯧꯗ꯭ꯔꯤ ꯑꯃꯨꯛꯐꯥꯎꯔ ꯋꯥꯔꯜ ꯀꯞ ꯑꯥꯔꯖꯦꯟꯇꯤꯅꯥꯗꯤ ꯑꯍꯨꯝꯂꯛ ꯁꯨꯔꯕꯅꯤ
ꯑꯔꯖꯟ ꯑ ꯑꯔꯖꯦꯟꯇꯤꯅꯥ ꯈꯣꯏꯗꯣ
ꯃꯦꯁꯤꯒꯤ ꯃꯇꯝꯗ ꯑꯃ ꯑꯗꯩ ꯍꯥꯟꯅ ꯃꯥ ꯁꯥꯟꯅꯗ꯭ꯔꯤꯉꯩ ꯃꯃꯥꯡꯗ ꯑꯅꯤ
ꯑꯗꯣ ꯃꯣꯏ ꯄ꯭ꯔꯣꯇꯨꯒꯜꯈꯣꯏ ꯑꯗꯨ ꯀꯩꯅꯣꯈꯣꯏꯗꯣ ꯋꯥꯋꯥꯔꯜ ꯀꯞ ꯉꯝꯗ꯭ꯔꯒ ꯀꯔꯤꯒꯤ ꯁꯞꯄꯣꯠ ꯇꯧꯕ꯭ꯔꯣ
ꯑꯦ ꯀꯩꯅꯣ ꯍꯥꯏꯁꯤꯕꯨ ꯔꯣ ꯔꯣꯅꯥꯜꯗꯣꯔꯣ ꯍꯥꯏꯁꯦ
ꯍꯣꯏ
ꯃꯤ ꯄꯥꯝꯖꯕꯩꯅꯤ ꯀꯩꯅꯣ ꯑꯗꯨꯗꯤ ꯅꯪꯅ ꯃꯦꯁꯤ
ꯄꯥꯝꯔꯁꯨ ꯑꯃꯐꯥꯎ ꯉꯝꯗꯕꯗꯨ
ꯉꯝꯗ꯭ꯔꯁꯨ ꯃꯤ ꯄꯥꯝꯖꯕꯩꯅꯦ ꯃꯥꯒꯤ ꯅꯪꯅ ꯉꯁꯥꯏ ꯃꯦ ꯃꯦꯁꯤꯒꯤ ꯑꯦꯇꯤꯇ꯭ꯌꯨꯠ ꯄꯥꯝ ꯑꯗꯨꯃꯥꯏꯅ ꯑꯩꯁꯨ ꯔꯣꯅꯥꯜꯗꯣꯒꯤ ꯍꯥ꯭ꯔꯠ ꯋꯥ꯭ꯔꯀꯤꯡ ꯃꯥꯒꯤ ꯀꯅꯣ ꯃꯌꯥꯝꯗꯣ ꯂꯣꯏꯅ ꯄꯥꯝꯃꯤꯅꯤ ꯀꯩꯅꯣ ꯃꯥꯒꯤ ꯍꯣꯠꯅꯕ ꯀꯟꯕ ꯔꯣꯅꯥꯜꯗꯣꯒꯤ ꯋꯥꯔꯤ ꯌꯥꯝ ꯅꯨꯡꯁꯤꯕ ꯅꯨꯡꯁꯤꯕ ꯌꯥꯝ ꯂꯩ ꯗꯨꯗꯤ ꯃꯥꯅ ꯋꯥꯅ ꯋꯥꯅ ꯍꯣꯠꯅꯔꯛꯄꯗꯣ
ꯍꯩ
ꯑꯈꯣꯏꯅ ꯃꯥ ꯄꯥꯝꯗ꯭ꯕꯅꯤꯅ ꯑꯗꯨꯒꯨꯝꯕ ꯇꯥꯗꯕꯗꯨ
ꯑꯩꯗꯤ ꯅꯪꯅ ꯃꯦꯁꯤꯒꯤ ꯐꯦꯟ ꯑꯣꯏꯔꯤꯁꯦ ꯎꯝ ꯃꯦꯁꯤꯗꯣ ꯇꯨꯠ ꯑꯝ ꯃꯃꯥꯡꯒꯤ ꯋꯥ꯭ꯔꯜ ꯀꯞꯇ ꯋꯤꯟꯅ꯭ꯔ ꯑꯣꯏꯕꯒꯤ ꯃꯥꯜꯂꯤꯀꯣ
ꯑꯥ ꯃꯤꯅ ꯑꯗꯨꯝ ꯚꯤꯗ꯭ꯌꯣ ꯒꯨꯝꯕ ꯁꯦꯝꯕꯒꯥꯟꯗ ꯃꯥꯗꯤ ꯗꯨꯝ ꯑꯥ ꯀ꯭ꯔꯤꯔ ꯉꯥꯡꯕꯁꯨ ꯍꯩꯇꯦꯀꯣ
ꯎꯝ
ꯑꯗꯣ ꯔꯣꯅꯥꯜꯗꯣꯗꯤ ꯈꯔ ꯀꯥꯛꯏꯅ
ꯔꯣꯅꯥꯜꯗꯣ ꯈ꯭ꯔ ꯀꯥꯛꯑꯦ ꯀꯥꯛꯇꯦꯍꯦ
ꯔꯣꯅꯥꯜꯗꯣꯒꯤ ꯚꯤꯗ꯭ꯌꯣ ꯑꯃꯗꯨ ꯅꯪ ꯌꯦꯡꯗꯦ
ꯚꯤꯗ꯭ꯌꯣ ꯑꯗꯨꯗꯤ ꯃꯣꯏꯅ ꯀꯅꯣ ꯇꯧꯕꯅꯦ ꯏꯗꯤꯠ ꯇꯧꯕꯅꯦꯕꯀꯣ
ꯎꯝ ꯇꯧꯗꯦ ꯑꯗꯨꯗꯤ ꯇꯧꯗꯦ ꯍꯣꯏ ꯏꯃꯥꯟꯅꯕꯤ ꯈꯣꯏꯅꯁꯨ ꯍꯥꯏꯕꯅꯦꯕ ꯇꯣ ꯏꯗꯤꯠ ꯇꯧꯕꯅꯤ ꯍꯥꯏꯅꯀꯣ
ꯏ꯭ꯁ ꯑꯗꯨ ꯑꯩꯅ ꯅꯉꯣꯟꯗ ꯍꯧꯖꯤꯛ ꯃꯦꯁꯤꯅ ꯁꯛ ꯀꯥꯛꯄꯒꯤ ꯚꯤꯗ꯭ꯌꯣ ꯑꯃꯨꯛ ꯎꯠꯂꯛꯑꯗꯤ ꯀꯃꯥꯏ ꯇꯧꯕ
ꯍꯣꯏ ꯏꯌꯥꯝꯕ ꯈꯣꯏꯅꯁꯨ ꯑꯗꯨꯃꯥꯏꯟ ꯍꯥꯏꯕꯅꯦ ꯎꯝ ꯃꯦꯁꯤꯁꯦꯀꯣ ꯌꯥꯝ ꯀꯥꯛꯑꯦ ꯍꯥꯏꯌꯦ
ꯃꯦꯁꯤꯁꯨꯨ ꯁꯛ ꯀꯥꯛꯄꯅꯦ
ꯋꯥꯔꯤ ꯂꯩ ꯍꯥꯏꯌꯦ ꯃꯥꯒꯤ ꯑꯗꯣ ꯑꯈꯣꯏꯅ ꯎꯕꯗꯤꯀꯣ ꯔꯣꯅꯥꯜꯗꯣꯒꯤ ꯑꯊꯤꯕ ꯉꯥꯛꯇ ꯎꯑꯦꯕ ꯃꯔꯝꯗꯤ ꯃꯉꯣꯟꯗ ꯐꯣꯠ ꯗꯣ ꯇꯧꯗꯝꯅꯤꯅ ꯃꯤꯅ ꯐꯅꯤꯒꯨꯝꯕ ꯌꯥꯝ ꯁꯦꯝꯕꯗꯨ
ꯎꯝ ꯑꯗꯨꯗꯨ ꯔꯣꯅꯥꯜꯗꯣꯒꯤ ꯉꯥꯛꯇ ꯎꯔꯤꯗꯣ ꯑꯗꯨꯒꯤ ꯑꯗꯨꯒꯤ ꯑꯗꯨꯒꯤ ꯃꯔꯝꯗꯣ ꯑꯩ ꯍꯥꯏꯒꯦꯕ
ꯎꯝ
ꯎꯝ ꯍꯥꯏꯗꯤ ꯔꯣꯅꯥꯜꯗꯣꯒꯤ ꯎꯝ ꯐꯖꯗꯕ ꯃꯌꯥꯝꯃ ꯎꯠꯊꯣꯔꯛꯏꯗꯣ ꯑꯇꯩꯒꯤ ꯀꯩꯝ ꯅꯠꯇꯦꯕ ꯔꯣꯅꯥꯜꯗꯣ ꯍꯦꯠ ꯇꯧꯕ ꯍꯥꯏꯇꯥꯔꯦ ꯔꯣꯅꯥꯜꯗꯣ ꯄꯥꯝꯗꯕ ꯃꯤ ꯃꯌꯥꯝ ꯂꯩꯕꯗꯣ ꯈꯪꯕ꯭ꯔꯥ ꯇꯥ ꯑꯩꯅ ꯍꯥꯏꯁꯦ ꯒ꯭ꯌꯥꯟ ꯇꯥꯕ꯭ꯔꯣ
ꯑ ꯇꯥꯏꯌꯦ ꯍꯣꯏ
ꯔꯣꯅꯥꯜꯗꯣ ꯄꯥꯝꯗꯕ ꯃꯤ ꯃꯌꯥꯝ ꯂꯩꯕꯗꯣ ꯑꯗꯨꯗꯨꯅ ꯃꯣꯏꯅ ꯚꯤꯗ꯭ꯌꯣ ꯗꯣ ꯁꯦꯝꯕꯗꯣ ꯃꯌꯥꯝ ꯍꯦꯜꯂꯕꯅꯤꯅ
ꯎꯝ ꯑꯗꯣ ꯃꯦꯁꯤꯗꯤ ꯀꯔꯤ ꯇꯧꯕ꯭ꯔꯣꯕ
ꯔꯣꯅꯥꯜꯗꯣꯒꯤ ꯐꯦꯟꯒꯩꯗꯤ ꯃꯦꯁꯤꯒꯤ ꯚꯤꯗꯤꯑꯣ ꯁꯦꯝꯕ ꯁꯪꯗꯕꯩꯅꯦ
ꯑꯥ ꯁꯦꯝꯃꯦ ꯌꯥꯝꯅ
ꯍꯥꯍꯥꯍꯥ ꯑꯗꯨ ꯅꯪ ꯎꯔꯕ ꯅꯠꯇ꯭ꯔꯣ
ꯎꯋꯦ ꯍꯣꯏ ꯎꯋꯦ
ꯎꯝ
ꯑꯗꯣ ꯑꯥ ꯍꯧꯖꯤꯛꯀꯤ ꯏꯌꯥꯝꯕ ꯈꯣꯏꯅ ꯍꯥꯏꯕꯤꯌꯣ ꯌꯥꯗꯦꯕ ꯑꯗꯨꯗꯣ ꯀꯩꯒꯤꯔꯣꯕꯗꯨ
ꯍꯥꯏꯕꯤ ꯌꯥꯗꯤꯌꯦ
ꯍꯣꯏ
ꯃꯦꯁꯤꯅ ꯁꯛ ꯀꯥꯛꯄꯩꯗꯣ
ꯑꯥ ꯈꯪꯗꯦ ꯃꯥꯒꯤ ꯋꯥꯔꯤ ꯂꯩ ꯑꯌꯦ
ꯃꯦꯁꯤꯒꯤꯔꯣ ꯑꯩ ꯑꯩ ꯈꯔ ꯂꯤꯔꯛꯎꯔꯥ
ꯍꯣꯏ
ꯃꯥꯅ ꯈꯗ꯭ꯔꯛ ꯇꯧꯁꯟꯅꯕꯩꯁꯨ
ꯀꯃꯥꯏꯅ
ꯃꯥꯅ ꯃꯥꯅ ꯈꯗ꯭ꯔꯛꯀ ꯇꯧꯁꯟꯅꯕꯒꯤ ꯋꯥꯔꯤꯒꯁꯨ ꯂꯩꯌꯦꯕ ꯂꯤꯔꯛꯎꯔꯕ
ꯍꯣꯏ ꯑꯗꯨ ꯀꯔꯤꯔꯣꯕ
ꯃꯥꯅ ꯉꯍꯥꯟꯋꯥꯏ